ꯍꯜꯂꯣ
ꯍꯜꯂꯣ
ꯇꯥꯕ꯭ꯔꯣ
ꯑꯣ ꯇꯥꯏꯌꯦ
ꯀꯩꯗꯧꯔꯤꯅꯣ
ꯑꯁ ꯍꯣꯗꯅ ꯍꯥꯏꯔꯤꯗ
ꯑꯦ ꯁꯨꯃꯥꯏꯅ ꯇꯧꯕ꯭ꯔꯥ
ꯑꯁ ꯊꯦꯡꯉ ꯇꯨꯝꯕꯒꯤꯅꯤꯍꯦ
ꯑꯗꯨꯏꯁꯨ ꯍꯧꯖꯤꯛꯇꯤ ꯁꯥꯕꯅꯤꯅ ꯅꯪ ꯍꯧꯖꯤꯛꯐꯥꯎ ꯇꯨꯝꯕ ꯌꯥꯕ꯭ꯔꯣ
ꯊꯦꯟ ꯊꯥꯔꯒ ꯇꯨꯝꯃ ꯂꯣꯏꯔꯣꯏꯅꯣ
ꯑꯣ ꯕꯣꯔ ꯌꯦꯡꯕꯒꯤꯔ
ꯑꯣ ꯑꯗꯨꯒꯤꯅꯦ
ꯎꯝ
ꯗꯧꯔ ꯃꯜꯗ ꯇꯨꯝꯃꯕꯨꯁꯃꯥꯏꯅ ꯅꯣꯔꯃꯦꯜꯗꯗꯤ ꯑꯩꯁ ꯄꯨꯡ ꯃꯔꯤ ꯃꯈꯥꯏ ꯌꯗ ꯍꯧꯒꯠꯀꯗꯕ
ꯏ ꯏ ꯏ ꯄꯨꯡ ꯃꯔꯤ ꯃꯈꯥꯏꯗ ꯍꯧꯒꯦ ꯐ꯭ꯔꯥꯅꯦ ꯅꯪ
ꯑꯁ ꯁꯒꯣꯗ꯭ꯔꯗꯤ
ꯑꯩꯐꯥꯎ ꯍꯧꯒꯠꯇꯦ
ꯑꯁ ꯅꯣꯏꯗꯤ ꯑꯥ ꯂꯩꯍꯧꯔꯤꯅꯦ ꯑꯗꯨꯗꯤ
ꯂꯩꯍꯧꯔꯦ ꯂꯩꯍꯧꯔꯦ ꯍꯣꯏ ꯑꯁ ꯅꯪꯗꯤ ꯅꯨꯄꯤ ꯑꯣꯏꯒꯗꯕꯅꯤꯅꯦ ꯅꯨꯄꯤ ꯑꯣꯏꯔꯗꯤ ꯆꯞ ꯆꯥꯔꯅꯤꯀꯣ
ꯀꯌꯥꯏꯗꯅꯍꯦ
ꯎ ꯑꯁꯥꯏ ꯃ ꯄꯨꯡ ꯃꯔꯤ ꯃꯈꯥꯏꯗ ꯍꯧꯒꯠꯂꯒ ꯍꯥ ꯊꯕꯛꯀ ꯁꯨꯕ ꯂꯣꯏꯔꯒ
ꯑꯩꯗꯤ ꯆꯥꯛꯈꯨꯝꯒꯤ ꯑꯩꯗꯤ ꯆꯥꯛꯈꯨꯝꯒꯤ ꯊꯕꯛ ꯁꯨꯅꯕ ꯉꯟꯅ ꯍꯧꯒꯠꯄ ꯅꯠꯇꯦ
ꯀꯔꯤꯒꯤ ꯉꯟꯅ ꯍꯧꯒꯠꯄ꯭ꯔꯥ ꯂꯥꯏꯔꯤꯛ ꯄꯥꯅꯕ꯭ꯔꯣ
ꯏꯁꯥ ꯏꯁꯥ ꯀꯩꯅꯣ ꯇꯧꯅꯕꯅꯦ
ꯅꯁꯥ ꯁꯥꯖꯦꯜ ꯇꯧꯅꯤꯡꯉꯥꯏꯔꯣ
ꯏꯁꯥ ꯀꯤꯡ ꯏꯁꯥ ꯐꯅꯤꯡꯉꯥꯏ
ꯑꯣ ꯑꯗꯨꯗꯤꯟ ꯍꯣꯏ ꯍꯧꯖꯤꯛ ꯆꯥꯊꯣꯛꯇ ꯉꯥꯏꯔꯤꯌꯦ
ꯀꯩ ꯏꯟꯁꯥꯡ ꯆꯥꯔꯒꯦ
ꯁꯧꯒ꯭ꯔꯤ ꯆꯥꯏꯑ ꯁꯧꯒ꯭ꯔꯤꯒꯤ ꯃꯇꯝꯅ ꯁꯧꯒ꯭ꯔꯤ
ꯑꯁ ꯍꯥꯎꯅꯤꯅꯦ ꯑꯗꯨꯗꯤ
ꯄꯥꯝꯕ꯭ꯔꯣ ꯅꯪꯁꯨ
ꯄꯥꯝꯃꯦ ꯍ
ꯍꯥꯎꯍꯏꯅꯦ ꯁꯧꯒ꯭ꯔꯤꯅꯦ ꯑꯗꯨꯒ ꯌꯦꯔꯨꯝ ꯉꯧꯋꯦ ꯑꯗꯨꯒ ꯆꯥꯏ
ꯑꯁ
ꯆꯥꯛ ꯌꯥꯝ ꯆꯪꯉꯦ
ꯑꯣ ꯑꯗꯨꯅꯦ ꯈ꯭ꯋꯥꯏꯒꯤ ꯑꯗꯨꯒꯨꯝꯕ ꯀꯝꯕꯥꯏꯅꯦꯁꯟꯗꯣ ꯌꯥꯗꯤ ꯌꯥꯕꯅꯦ
ꯑꯗꯣ ꯅꯪꯒꯤ ꯀꯩꯅꯣꯗꯨꯗꯤ ꯊꯦꯠꯀꯅꯨꯍ
ꯔꯤ ꯀꯔꯤꯑꯌꯦ
ꯅꯪꯒꯤ ꯃꯔꯣꯟ ꯑꯃꯗꯣ ꯊꯦꯠꯀꯅꯨ ꯑꯩ ꯈꯪꯗꯦ
ꯀꯔꯤ ꯃꯔꯑꯣ ꯑꯣ ꯇꯥꯏꯌꯦ
ꯅꯪ ꯃꯔꯣꯟ ꯑꯃ ꯊꯦꯠꯄꯗꯣ ꯑꯩꯗꯤ ꯚꯥꯞ ꯇꯥꯗꯦ ꯍꯥꯏꯕ ꯈꯪꯗꯦꯕ ꯑꯗꯨꯣ ꯊꯦꯠꯂꯛ ꯀꯅꯣ ꯍꯥꯏꯕ
ꯑꯣ ꯑꯣ ꯑꯠꯆꯥ ꯑꯠꯆꯥ ꯁꯨꯃꯥꯏꯅ ꯇꯧꯕ꯭ꯔꯥ
ꯇꯧꯋꯦ ꯑꯩꯗꯤꯀꯣ ꯂꯥꯏꯔꯤꯛ ꯇꯝꯁꯨ ꯇꯝꯗꯦꯕ ꯑꯗꯨꯅ ꯈꯪꯗꯦꯕ
ꯀꯅꯥꯅ ꯇꯝꯒꯅꯨ ꯍꯥꯏꯕ꯭ꯔꯥ
ꯀꯅꯥꯁꯨ ꯇꯝꯒꯅꯨ ꯍꯥꯏꯗꯦ ꯑꯩꯈꯣꯏ ꯄꯩꯁꯥ ꯂꯩꯇꯕꯒꯤꯀꯣ ꯇꯝꯗꯕ
ꯍꯥꯏꯖꯤꯟꯕ ꯑꯣꯏꯔꯝꯅꯤꯗ
ꯍꯥꯏꯖꯤꯟꯗꯤꯌꯦ ꯄꯩꯁꯥ ꯂꯩꯇ꯭ꯔꯗꯤ ꯍꯧꯖꯤꯛ ꯀꯔꯤ ꯇꯧꯕ ꯌꯥꯔꯤꯒꯦ
ꯅꯣꯏꯅ ꯇꯟꯕꯒꯤ ꯑꯣꯏꯔꯝꯅꯤ ꯏꯃꯥ ꯏꯄꯥꯅ ꯇꯧꯕꯤꯔꯝꯅꯤꯗ
ꯇꯟꯕꯒꯤ ꯅꯠꯇꯦ ꯑꯩꯈꯣꯏ ꯏꯆꯤꯜ ꯏꯅꯥꯎ ꯌꯥꯝꯕꯀꯣ ꯑꯗꯨꯒ ꯄꯩꯁꯥꯁꯨ ꯄꯥꯏꯗꯕꯀꯣ
ꯑꯩꯁꯨ ꯌꯥꯝꯃꯤ ꯑꯩꯁꯨ ꯌꯥꯝꯃꯤꯅꯦ
ꯀꯌꯥ ꯁꯨꯕ꯭ꯔꯣ ꯑ ꯌꯥꯔꯦꯗ ꯅꯪ ꯑꯗꯨꯗꯤ ꯅꯪꯗꯤ ꯍꯧꯒꯠꯄꯇ ꯉꯥꯏꯔꯤꯕꯅꯤꯅ ꯆꯥꯛ ꯆꯥꯔꯝꯈꯤꯔꯣꯏꯅꯦ
ꯑꯁ ꯑꯩꯒꯤ ꯃꯔꯨꯞ ꯑꯃ ꯀꯟꯅ ꯊꯣꯡꯂꯤ ꯑꯁ ꯍꯧꯖꯤꯛ ꯊꯦꯡ ꯍꯧꯒꯠꯄꯁꯦ ꯆꯥꯛꯀ ꯆꯥꯅꯤꯡꯗꯦꯅꯦ
ꯑꯣ
ꯁꯨꯝ ꯉꯟꯅ ꯈꯔ ꯍꯧꯒꯠꯂꯒ ꯋꯥꯛꯀꯤꯡ ꯈꯔ ꯇꯧꯔꯝꯃꯗꯤ ꯆꯕꯁꯨ ꯈ꯭ꯔ ꯅꯨꯡꯉꯥꯏꯕ ꯎꯝ
ꯏꯁ ꯅꯪꯗꯤ ꯌꯥꯝ ꯅꯨꯡꯉꯥꯏꯔꯦꯅꯦ ꯅꯪꯗꯤ ꯊꯣꯡꯗꯦꯅꯦ ꯅꯃꯥꯟꯅꯕꯅ ꯊꯣꯡꯕꯤꯑꯦꯅꯦ
ꯁꯨꯝ ꯏꯕꯥꯅꯤ ꯔꯨꯇꯤꯟ ꯇꯧꯔꯒ ꯑꯩꯅ ꯀꯩꯅꯣ ꯃꯇꯝꯗ ꯃꯥꯅ ꯊꯣꯡꯅꯤ ꯃꯥ ꯁꯪꯗꯕ ꯃꯇꯝꯗ ꯑꯩ ꯊꯣꯡꯅꯤ ꯁꯨꯃꯥꯏꯅ ꯇꯧꯕꯅꯦ ꯃꯤꯅꯤ ꯂꯩꯕ ꯍꯥꯏꯁꯦ ꯑꯐꯕꯁꯦ ꯁꯤꯅꯤꯅꯦ
ꯍꯣꯏꯅꯦ ꯃꯤ ꯑꯃꯅ ꯁꯪꯗ꯭ꯔꯤꯀꯥꯟꯗ ꯅꯠꯇ꯭ꯔꯒ ꯇꯟꯕ ꯃꯇꯝꯗ ꯑꯃ ꯇꯧꯕꯤꯅꯤꯡꯉꯥꯏ ꯃꯤ ꯂꯩ ꯕ ꯍꯥꯏꯕꯁꯦ ꯀꯣ
ꯑꯣ
ꯌꯥꯝ ꯅꯨꯡꯉꯥꯏꯕꯅꯦ ꯅꯠꯇ꯭ꯔꯥ ꯑꯗꯣ ꯑꯩꯗꯤ ꯏꯊꯟꯇ ꯂꯩꯌꯦ ꯑꯗꯨꯁꯨ ꯌꯥꯝ ꯅꯨꯡꯉꯥꯏꯌꯦ ꯆꯥꯅꯤꯡꯕ ꯃꯇꯝꯗ ꯊꯣꯡꯒꯅꯤ ꯆꯥꯅꯤꯡꯗꯕ ꯃꯇꯝꯗ ꯏꯊꯟꯇꯅꯤꯅ ꯊꯣꯡꯗ꯭ꯔꯁꯨ ꯌꯥꯕꯀꯣ
ꯎꯝ
ꯆꯥꯛ ꯆꯥꯗꯕꯤꯗ ꯆꯥ ꯊꯛꯑꯒ ꯃꯦꯒꯤ ꯊꯣꯡꯉꯒ ꯆꯥꯒ ꯇꯣꯛꯄꯁꯨ ꯀꯩꯁꯨ ꯀꯥꯏꯗꯕ ꯑꯅꯤ ꯑꯍꯨꯝ ꯁꯨ ꯃꯤ ꯌꯥꯝꯃꯗꯤꯀꯣ ꯑꯦ ꯑꯩꯅ ꯆꯥꯅꯤꯡꯗ꯭ꯔꯁꯨ ꯑꯇꯣꯞꯄꯒꯤ ꯈꯜꯂꯒ ꯊꯣꯡꯗꯕ ꯌꯥꯗꯦꯕ ꯊꯣꯡꯅꯤꯡꯗ꯭ꯔꯁꯨ ꯑꯗꯣ
ꯏꯁꯥꯒꯤ ꯇꯧꯕ ꯌꯥꯗꯦꯕꯀꯣ ꯑꯗꯨꯒꯤꯅꯦ
ꯑ ꯕꯣꯜ ꯅꯨꯡꯉꯥꯏꯕ꯭ꯔꯣ
ꯑꯁ ꯅꯨꯡꯉꯥꯏꯈ꯭ꯔꯖꯅꯤ
ꯇꯤꯝ ꯑꯃꯗꯤ ꯌꯥꯝ ꯄꯪꯉꯤꯅꯦ ꯃꯣꯏ ꯉꯝꯕ ꯌꯥꯕꯗꯨꯕꯨ ꯄꯦꯅꯥꯜꯇꯤ ꯐꯥꯎ ꯄꯦꯅꯥꯜꯇꯤ ꯐꯥꯎ ꯑꯩꯒꯤ ꯇꯤꯝꯗꯣ ꯆꯟꯕ ꯍꯩꯇꯕ ꯋꯥꯅꯤꯗ ꯑꯁ ꯁꯥꯎꯅꯤꯡꯕꯁꯤꯗꯤ
ꯅꯪꯒꯤ ꯇꯤꯝ ꯀꯔꯤꯔꯥ
ꯑꯩꯒꯤ ꯇꯤꯝ ꯕ꯭ꯔꯥꯖꯤꯜ
ꯑꯣ ꯑꯩꯒꯤꯁꯨꯅꯤꯅꯦ
ꯄꯦꯉꯜꯇꯤꯁꯨ ꯆꯟꯕ ꯍꯩꯇꯦ ꯑꯗꯨꯅ ꯃꯣꯏ ꯐꯤꯅꯤꯁꯤꯡ ꯇꯧꯕ ꯌꯥꯝ ꯋꯥꯠꯂꯦꯕ
ꯑꯁ ꯄꯥꯝꯃꯨꯑꯦꯀꯣ
ꯄꯥꯝꯋꯦ ꯁꯤꯒꯨꯝꯕ ꯂꯥꯁ ꯁꯤꯒꯨꯝꯕ ꯂꯥꯁ ꯏꯁꯇꯦꯖꯇ ꯁꯨꯃꯥꯏꯅ ꯇꯧꯔꯤꯁꯦ ꯌꯥꯝ ꯄꯥꯝꯃꯨꯑꯦꯅꯦ ꯁꯤꯅꯤꯌꯔ ꯏꯁꯇꯥꯔ ꯄ꯭ꯂꯦꯌꯔ ꯀꯥꯡꯕꯨꯨꯒꯤ ꯗꯃꯛ ꯇ ꯈꯜꯂꯨꯔꯒ ꯀꯞꯄꯗꯣ ꯌꯦꯡꯕ ꯅꯨꯡꯉꯥꯏꯇꯦꯅꯦ
ꯍꯣꯏꯅꯦ ꯍꯣꯏ ꯍꯣꯏ ꯌꯥꯝ ꯅꯨꯡꯁꯤꯌꯦ ꯍꯥꯏꯗꯤ ꯃꯣꯏꯗꯤ ꯑꯇꯩꯒꯤꯗꯤ ꯍꯥꯏꯗꯤ ꯈꯔ ꯐꯔꯤ ꯁꯅꯥꯕ ꯐꯪꯕꯁꯨ ꯌꯥꯏ ꯀꯣ ꯃꯣꯏꯗꯤ ꯑꯁ ꯂꯣꯏꯔꯕꯅꯤ ꯑꯗꯨꯗꯒꯤ
ꯃꯥꯅꯦ ꯃꯥꯅꯦ ꯀꯥꯏ ꯆꯒꯗ꯭ꯔꯣ
ꯆꯠꯂꯣꯏꯗ ꯌꯨꯝꯗ ꯂꯩꯒꯅꯤ ꯅꯪꯗꯤ
ꯑꯩꯗꯤ ꯊꯕꯛ ꯈꯔ ꯆꯠꯀꯗꯕ ꯂꯩ ꯆꯥꯛ ꯆꯥꯊꯣꯛꯑꯒ
ꯑꯁ ꯌꯨꯝꯗ ꯂꯩꯃꯜꯂꯁꯨ ꯋꯥꯔꯦꯗ
ꯃꯥꯅꯦ ꯏꯌꯥꯝꯕ ꯏꯌꯥꯝꯕ ꯑꯃꯅ ꯊꯕꯛ ꯃꯥꯒꯤ ꯆꯠꯄꯤꯌꯨ ꯍꯥꯏꯗꯨ ꯆꯠꯊꯒꯦ
ꯍꯣꯏꯅꯦ ꯆꯠꯊꯣꯛꯑꯣ ꯆꯠꯊꯣꯛꯑꯣ ꯌꯨꯝꯗ ꯂꯩꯃꯜꯂꯁꯨ ꯅꯨꯡꯉꯥꯏꯇꯕꯅꯦ ꯑꯩꯗꯤ ꯂꯩꯃꯟꯗꯅꯀꯣ ꯌꯥꯗ꯭ꯔꯦ
ꯀꯩꯅꯣ ꯇꯧꯔꯤ ꯌꯥꯕ ꯈꯔ ꯇꯧꯔꯨꯅꯦ ꯑꯗꯨꯗꯤ
ꯀꯔꯤ ꯇꯧꯗꯣꯏꯕ
ꯍꯥꯏꯗꯤ ꯌꯨꯝꯗꯗꯤ ꯌꯨꯝꯗꯗꯤ ꯖꯒꯥ ꯌꯥꯝ ꯂꯩꯕꯅꯤꯅꯦ ꯀꯩꯅꯣ ꯃꯅꯥ ꯃꯁꯤꯡ ꯊꯥꯕ ꯌꯥꯕ ꯈꯔ ꯇꯧꯔꯣ
ꯑꯁ ꯑꯩꯈꯣꯏꯗꯤ ꯑꯩꯁꯨ ꯌꯨꯝꯗ ꯂꯩꯇꯦꯅ
ꯑꯣ ꯑꯗꯨ ꯑꯣꯏꯕ꯭ꯔꯥ
ꯍꯣꯏ ꯑꯣꯏꯑꯦ ꯌꯨꯝꯗ ꯌꯨꯝꯗ ꯂꯩꯔꯗꯤ ꯁꯨꯃꯥꯏꯅ ꯑꯁꯨꯃꯥꯏꯅ ꯅꯨꯡꯇꯤꯒꯤ ꯐꯝꯃꯒ ꯂꯩꯔꯣꯏꯍꯦ ꯊꯕꯛ ꯈꯔ ꯈꯔꯗꯤ ꯂꯩꯒꯅꯤꯗ ꯌꯨꯝꯗ ꯑꯣꯏꯔꯗꯤꯀꯣ
ꯎꯝ
ꯑꯉꯥꯡ ꯂꯧꯕ ꯑꯣꯏꯔꯣ ꯑꯗꯨꯝ ꯌꯨꯝꯝꯒꯤ ꯊꯕꯛ ꯑꯗꯨꯝ ꯂꯩꯅꯤꯅ ꯁꯤꯗꯗꯤ ꯌꯨꯝ ꯏꯃꯨꯡꯒꯤ ꯊꯕꯛ ꯍꯥꯏꯔꯁꯨ ꯀꯥ ꯃꯆꯥ ꯑꯃꯈꯛꯇꯅꯤꯅ ꯊꯨꯅ ꯂꯣꯏꯁꯤꯟꯕꯅꯤꯅꯀꯣ
ꯎꯝ
ꯊꯕꯛ ꯂꯩꯇꯕꯒ ꯆꯞ ꯃꯥꯟꯅꯩꯕ
ꯑꯗꯨꯗꯤ ꯐ꯭ꯔꯤꯗ ꯂꯩꯕꯕꯁꯤꯔꯗꯤ ꯑꯩꯈꯣꯏꯗ ꯂꯥꯛꯑꯒ ꯑꯩꯒꯤ ꯐꯤ ꯐꯤꯔꯣꯟ ꯈꯔ ꯁꯨꯕꯤꯌꯨꯅꯦ
ꯑꯁ ꯗꯪꯁꯤꯗꯤ ꯕꯔꯥ ꯄꯤꯌꯣ ꯂꯥꯛ ꯀꯦꯁꯦ
ꯂꯩꯥꯕꯤ ꯀꯥꯡꯕꯨꯅ ꯂꯩꯁꯥꯕꯤ ꯀꯥꯡꯕꯨꯅ ꯁꯨꯕ ꯐꯤꯔꯣꯜ ꯁꯦꯠꯄ ꯐꯪꯗꯕ ꯀꯨꯏꯈ꯭ꯔꯦ ꯑꯩꯅ ꯍꯦꯛ
ꯍꯣꯏꯅꯦ ꯁꯦꯠꯄꯤꯒꯦꯅꯦ ꯃꯅꯝꯒ ꯌꯥꯝ ꯅꯨꯡꯁꯤ ꯃꯅꯝꯒ ꯌꯥꯝ ꯅꯨꯡꯁꯤꯍꯟꯒꯦ
ꯍꯣꯏ ꯑꯁ ꯑꯗꯨꯗꯤ ꯌꯥꯕꯖꯥꯠꯅꯤꯍꯦ
ꯍꯣꯏ ꯑꯗꯣ ꯕꯔꯥꯒꯤ ꯊꯥꯔꯛꯑꯣ ꯂꯥꯛꯀꯦ
ꯑ ꯌꯥꯗꯤ ꯌꯥꯏ ꯑꯗꯨꯁꯨ ꯇꯥꯟꯅꯕ ꯌꯥꯏ
ꯍꯣꯏꯅꯦ ꯅꯪꯅꯕꯨ ꯄꯤꯔꯗꯤ ꯑꯩꯗꯤ ꯂꯥꯛꯑꯒꯦꯅꯦ
ꯑꯁ ꯑꯗꯨꯗꯤ
ꯑꯗꯣ ꯅꯨꯄꯥꯒꯤ ꯑꯩꯅ ꯈ꯭ꯋꯥꯏꯗꯒꯤ ꯁꯨꯅꯤꯡꯗꯕ ꯑꯃꯗꯤ ꯂꯩꯌꯦ
ꯀꯔꯤ
ꯅꯨꯄꯥꯒꯤ ꯐꯤꯔꯣꯜ ꯁꯨꯅꯤꯡꯗꯦꯕ
ꯀꯩꯒꯤ
ꯅꯨꯄꯥꯒꯤ ꯐꯤꯔꯣꯜꯗꯤ ꯍꯣꯏ ꯀꯩꯅꯣ ꯀꯥꯂꯦꯟꯒꯤꯗꯤ ꯌꯥꯏꯀꯣ ꯇꯤ ꯁꯥꯔꯠꯀꯨꯝꯕꯗꯤ ꯌꯥꯏꯑꯕ ꯑꯗꯨ ꯅꯠꯇꯕ ꯖꯤꯟꯁꯀꯨꯝꯕ ꯂꯦꯗꯔ ꯖꯤꯀꯦꯠꯀꯨꯝꯕ ꯑꯗꯨꯒꯥ ꯃꯣꯖꯥ ꯐꯨꯔꯤꯠꯀꯨꯝꯕꯥ ꯃꯣꯖꯥꯒꯨꯝꯕꯥ꯫
ꯎꯝꯝ
ꯍꯨꯝ ꯑꯗꯨ ꯀꯨꯝꯕꯗꯤ
ꯑꯗꯨꯗꯤ ꯀꯥꯟꯅꯗꯦ ꯐꯤꯔꯣꯜꯁꯦ ꯍꯧꯖꯤꯛꯀꯥꯟꯁꯦ ꯀꯩꯅꯣ ꯇꯧꯔꯤꯗ ꯐꯤꯔꯣꯜ ꯑꯆꯥꯎ ꯑꯆꯥꯎꯕꯁꯤꯡ ꯁꯦꯠ ꯁꯦꯜ ꯇꯔ ꯍꯥꯏꯗꯤ ꯌꯥꯝ ꯌꯥꯝ ꯀꯩꯅꯣ ꯁꯤꯝꯄꯜ ꯑꯣꯏꯕ ꯗ꯭ꯔꯦꯁꯇꯣ꯫ ꯍꯥꯏꯕꯗꯤ ꯀꯥꯂꯦꯟ ꯃꯇꯝꯅꯤꯅꯀꫭ ꯑꯊꯥꯕ ꯑꯊꯥꯕ ꯗ꯭ꯔꯦꯁꯁꯨ ꯁꯦꯠꯄꯥ ꯌꯥꯗ꯭ꯔꯦ ꯑꯗꯨꯒꯤ꯫ ꯌꯥꯝ ꯀꯩꯅꯣ ꯑꯄꯥ ꯑꯄꯥꯕ ꯈꯔ ꯈꯔ ꯃꯆꯥ ꯃꯆꯥ ꯈꯛꯇꯅꯤꯗꯥ
ꯑꯗꯨꯒꯥ ꯁꯨꯕꯁꯨ ꯍꯣꯏ ꯁꯨꯕꯁꯨ ꯅꯨꯡꯉꯥꯏꯌꯦ ꯀꯪꯕꯁꯨ
ꯎꯝꯝ ꯀꯪꯕꯁꯨ ꯊꯨꯕꯥ
ꯍꯣꯏ ꯀꯩꯅꯣꯗꯗꯤ ꯅꯣꯡ ꯆꯨꯕꯥ ꯃꯇꯝꯗꯥꯗꯤ ꯊꯝꯁꯨ ꯊꯝꯖꯤꯟꯒꯅꯤ ꯊꯥꯁꯨ ꯊꯥꯏꯌꯦ ꯑꯥ
ꯑꯩꯅ ꯑꯥ ꯀꯩꯅꯣ ꯑꫭ ꯑꯥ ꯀꯇꯂꯗꯥ ꯑꯩꯅ ꯀꯣꯏꯕ ꯆꯠꯂꯨꯕꯀꯣ
ꯎꯝ ꯎꯝ
ꯏꯁ꯭ꯇꯗꯤ ꯇꯨꯔ ꯏꯁꯇꯗꯤ ꯇꯨꯔ ꯆꯠ ꯊꯔꯤꯗꯦꯁ ꯀꯤ ꯆꯠꯂꯤꯕꯥ ꯖꯔꯅꯤꯗꯣ ꯑꯩꯈꯣꯏꯒꯤ ꯇ꯭ꯔꯦꯛꯀꯤꯡ ꯑꯣꯏꯅ ꯖꯪꯒꯜ ꯆꯤꯡ ꯀꯥꯕ ꯆꯠꯂꯦꯕ ꯑꯗꯨꯗꯥ ꯑꯗꯨꯗꯣ ꯌꯥꯝ ꯏꯪꯕ ꯖꯒꯥꯗꯣ ꯂꯩꯗꯥꯅ
ꯎꯝ ꯎꯝ
ꯎꯟꯒꯥ ꯌꯥꯝ ꯇꯥꯐꯝ ꯃꯤ ꯃꯣꯏꯅꯃꯛ ꯅꯣꯏ ꯈꯪꯂꯝꯅꯤ ꯑꯥ ꯆꯤꯡ ꯃꯇꯣꯟꯗ ꯑꯗꯨꯗ ꯑꯩꯈꯣꯏ ꯀꯦꯝꯄꯤꯡ ꯆꯠꯄꯒꯣ ꯑꯗꯨ ꯅꯨꯃꯤꯠꯇ
ꯑꯁꯤ ꯃꯅꯤꯄꯨꯔꯗꯔꯣ ꯍꯥꯏꯁꯦ
ꯑꯥ ꯕꯣꯗꯔꯗ ꯃꯅꯤꯄꯨꯔꯒ ꯀꯩꯅꯣ ꯅꯥꯒꯂꯦꯟꯒꯤ ꯕꯣꯔꯗꯔꯗ ꯂꯩ
ꯑꯣ ꯑꯣ ꯑꯣ ꯈꯪꯉꯦ ꯈꯪꯉꯦ
ꯑꯗꯨꯗ ꯆꯠꯄꯗꯥ ꯑꯩꯒꯤ ꯑꯩ ꯖꯣꯒꯤꯡ ꯑꯃ ꯀꯩꯅꯣ ꯈꯔ ꯋꯥꯏꯠ ꯑꯣꯏꯕꯥ ꯀꯣ ꯐꯨꯜ ꯋꯥꯏꯗꯤ ꯅꯠꯇꯕꯥ ꯑꯗꯨ ꯑꯣꯏꯔꯁꯨ ꯈꯔꯗꯤ ꯒ꯭ꯔꯦ ꯑꯥꯗꯨ ꯑꯣꯏꯕꯒꯨꯝ ꯇꯧꯕ ꯑꯗꯨꯒꯨꯝꯕ ꯀꯂꯔꯗ ꯑꯩ ꯁꯦꯠꯂꯒ ꯆꯠꯂꯦꯕꯀꯣ
ꯑꯥ
ꯑꯗꯨꯗꯥ ꯑꯩ ꯁꯦꯠꯄꯗꯣ ꯑꯩꯈꯣꯏꯗꯤ ꯏꯟꯖꯣꯏ ꯇꯧꯔꯒꯥ ꯗꯥꯟꯁ ꯇꯧꯔꯒꯥ ꯈꯣꯠꯂꯒ ꯁꯥꯟꯅꯔꯒꯥ ꯂꯩ ꯀꯩꯅꯣ ꯂꯩꯕꯥꯛ ꯃꯔꯛꯇꯥ ꯁꯨꯝ ꯀꯩꯅꯣ ꯂꯩ ꯂꯩꯗꯥꯅ ꯐ꯭ꯂꯣꯔꯗꯥ ꯇꯧꯔꯒ ꯂꯩꯕꯗꯣ ꯑꯩꯒꯤ ꯏꯁꯤꯡꯗꫭ ꯑꯩꯒꯤ ꯖꯤꯀꯦꯠꯇꯣ ꯌꯥꯝ ꯃꯣꯠꯈ꯭ꯔꯦꯕ
ꯑꯥ
ꯑꯗꯨ ꯍꯜꯂꯛꯄꯗꯥ ꯅꯨꯄꯤ ꯑꯃꯗꯥ ꯑꯩꯒꯤ ꯀꯝꯄꯤꯡ ꯆꯠꯔꯤꯕ ꯕ°ꯛ ꯄꯨꯂꯞ ꯁꯤ ꯑꯥꯇ ꯁꯨꯕꯤꯌꯣ ꯍꯥꯏꯔꯀꯣ ꯑꯩꯅ ꯄꯤꯊꯣꯛꯄꯥ ꯃꯥꯅ ꯍꯥꯏ ꯑꯁ ꯑꯇꯣꯞꯄꯥ ꯗ꯭ꯔꯦꯁꯇꯤ ꯁꯨꯕ ꯅꯨꯡꯉꯥꯏꯌꯦ ꯑꯗꯨꯕꯨ ꯅꯪꯒꯤ ꯖꯣꯒꯤꯡꯗꯨꯗꯤ ꯑꯥꯁ ꯃꯇꯝ ꯌꯥꯝ ꯂꯧꯋꯤ ꯖꯣꯒꯤꯡ ꯑꯥ ꯆꯥꯎꯕꯅꯤꯅꯀꯣ ꯀꯩꯅꯣ
ꯑ ꯐꯖꯅ ꯁꯨꯗꯥ ꯁꯨꯗꯕꯤ ꯑꯝ ꯎꯝ ꯍꯣꯏ ꯍꯣꯏ
ꯃꯆꯨꯁꯨ ꯌꯥꯝꯅ ꯀꯩꯅꯣ ꯆꯨꯒꯂꯦꯕꯀꯣ ꯑꯗꯨꯒꯤ
ꯍꯣꯏ ꯑꯁ
ꯑꯗꯨꯗꯤ ꯌꯥꯝ ꯋꯥꯏꯑꯀꯣ ꯃꯊꯪꯗꯗꯤ ꯑꯗꯨꯝꯕ ꯁꯦꯠ ꯔꯀ ꯆꯠꯀꯅꯣ ꯑꯇꯣꯞꯄꯗꯥ ꯈꯔ ꯄꯤꯛ ꯄꯤꯛ ꯄꯥ ꯆꯦꯜꯂꯦꯒꯥ ꯆꯠꯔꫭ ꯌꯥꯔꯦ ꯍꯣꯏꯗꯥ ꯍꯣꯏꯗꯥ ꯍꯣꯏꯗꯥꯅ ꯑꯩꯅ ꯈꯨꯝꯔꯝꯕꯅꯤ
ꯑꯩꯁꯨ ꯀꯣ
ꯎꯝ
ꯎꯝ ꯁꯨꯕꯕꯨꯗꯤ ꯌꯥꯝ ꯇꯟꯕ ꯑꯗꯨꯕꯨ ꯃꯆꯨꯗꯣ ꯑꯥ ꯑꯉꯧꯕꯒꯨꯝꯕ ꯒ꯭ꯔꯦꯒꯨꯝꯕ ꯍꯥꯏꯗꯤ ꯆꯨꯕ ꯀꯥꯟꯗ ꯊꫭꯛ ꯌꯥꯝ ꯊꫭꯛ ꯍꯣꯒꯟꯗꯕꯒꯨꯝꯕ ꯌꯥꯝ ꯈꯟꯒꯜꯂꯦꯕ
ꯎꯝ
ꯑꯗꯨꯒꯤ ꯏꯃꯥꯅ ꯌꯥꯔꯦ ꯅꯪꯁꯨ ꯑꯉꯧꯕ ꯈꯛꯇ ꯁꯨꯕꯗꯤ ꯐꯖꯅꯗꯤ ꯁꯨꯕ ꯍꯥꯏ ꯇꯔꯒꯥ ꯁꯨꯕꯗ ꯋꯥꯏꯑꯦ ꯅꯪꯛꯇꯗꯤ ꯁꯨꯁꯨ ꯐꯖꯅ ꯁꯨꯕ ꯍꯩꯗ꯭ꯔꯒ ꯂꯧꯒꯅ ꯋꯥꯏꯌꯦ ꯏꯃꯅ ꯋꯥꯏ ꯀꯨꯝꯕ ꯑꯉꯧꯕ ꯀꯨꯝꯕꯗꯗꯤ ꯌꯥꯝ ꯋꯥꯏꯑꯕꯀꯣ ꯁꯨꯕ
ꯎꯝ
ꯈꯨꯠꯀ ꯂꯣꯏꯅ ꯀꯩꯅꯣ ꯇꯧꯋꯦꯕ ꯑꯗꯣ ꯐꯤ ꯁꯨꯕꯒꯤ ꯃꯦꯆꯤꯟꯗꯣ ꯑꯗꯨꯗꯗꯤ ꯅꯨꯡꯉꯥꯏꯒꯗꯕ ꯑꯣ ꯑ ꯑꯗꯨ
ꯑꯁ ꯑꯗꯨ ꯃꯦꯆꯤꯟꯗꯨꯁꯨ ꯀꯩꯅꯣ ꯌꯥꯝ ꯀꯟꯅ ꯁꯦꯡꯅ ꯁꯨꯕ ꯉꯝꯗꯦꯗ
ꯑꯗꯨ ꯑꯣꯏꯔꯁꯨ ꯀꯟꯅ ꯁꯦꯡꯗ꯭ꯔꯁꯨ ꯑꯗꯨ ꯈꯛꯇꯪ ꯑꯗꯨ ꯈꯛꯇ ꯑꯗꯨꯝ ꯁꯨꯅꯔꯦꯗ ꯍꯧꯖꯤꯛꯀꯥꯟꯁꯤꯗꯤ
ꯑꯗꯨꯗꯤ ꯑꯣꯏ ꯑꯗꯨꯕꯨ ꯑꯩꯒꯤ ꯐꯤꯔꯣꯟꯗꯤ ꯑꯗꯨꯗꯗꯤ ꯁꯨꯍꯟꯅꯤꯡꯗꯦ
ꯏꯁ ꯅꯪꯒꯤ ꯅꯠꯇꯨꯗꯤ ꯋꯥꯒꯅꯤꯀꯣ
ꯑꯁ ꯋꯥꯒꯗꯕꯅꯤꯅꯦ ꯀꯩꯅꯣ ꯑꯦ ꯑꯗꯨꯕꯨ ꯌꯥꯝ ꯀꯟꯅ ꯋꯥꯒꯗꯕ ꯅꯠꯇꯦꯗ ꯏꯁꯤꯡ ꯅꯨꯡ ꯀꯩ ꯑꯩ ꯑꯩꯅ ꯂꯣꯏ ꯁꯄ꯭ꯂꯥꯏ ꯇꯧꯔꯅꯤ ꯃꯥꯗꯤ ꯐꯝꯍꯜꯂꯒ ꯇꯨꯍꯥꯟꯒꯗꯕ ꯈꯛꯇ
ꯑꯦ ꯅꯪ ꯁꯪꯒꯗ꯭ꯔꯣ ꯁꯨꯃꯥꯏꯅ ꯅꯨꯡꯇꯤꯒꯤ ꯇꯧꯅꯤꯡꯉꯥꯏꯒꯤ ꯅꯪ ꯉ ꯉꯝꯒꯗ꯭ꯔꯥ ꯁꯪꯒꯗ꯭ꯔꯣ
ꯑꯩ ꯅꯨꯡꯇꯤꯒꯤ ꯐꯤꯁꯨ ꯍꯜꯂꯣꯏ
ꯎꯝ ꯅꯣꯡꯃꯗ ꯄꯨꯂꯞ
ꯅꯣꯡꯃꯗ ꯅꯣꯡꯃꯗ ꯄꯨꯂꯞ ꯄꯨꯂꯞ ꯑꯗꯨꯝ ꯇꯧꯕꯗꯨ ꯇꯧꯅꯦꯕ
ꯑꯣ ꯑꯁ ꯑꯗꯨꯗꯤ ꯅꯣꯏꯁꯦ ꯅꯣꯡꯃꯗꯤ ꯊꯕꯛ ꯆꯠꯊꯣꯛꯇꯕꯤꯗ ꯄꯨꯜꯂꯞ
ꯎꯝ ꯅꯣꯡꯃꯗꯤ
ꯑꯃꯒꯤ ꯂꯣꯏꯅ ꯃꯇꯝ ꯂꯧꯒꯗꯕ ꯃꯥꯜꯂꯦ
ꯐꯦꯃꯂꯤ ꯐꯦꯃꯤꯂꯤ ꯄꯨꯂꯞ ꯐꯤ ꯁꯨꯕ ꯇꯥꯕꯅꯤ ꯅꯣꯡꯃꯗꯤ ꯑꯉꯥꯡꯅ ꯌꯥꯎꯕ ꯃꯇꯝꯇꯗꯁꯨ ꯑꯉꯥꯡ ꯑꯣꯏ ꯑꯉꯥꯡꯁꯨ ꯌꯥꯁꯤꯟꯅꯤꯡꯉꯤ ꯑꯗꯨꯃꯥꯏꯅ ꯇꯧꯗꯕ
ꯎꯝ
ꯗꯨ ꯅꯠꯇ꯭ꯔꯗꯤ ꯌꯥꯗꯧ ꯃꯥꯟꯗꯦꯕꯀꯣ
ꯍꯣꯏ